ꯀꯌꯥ
ꯍꯥꯎ
ꯇꯔꯥꯕꯣ
ꯇꯥꯔꯦ
ꯆꯥꯛ ꯆꯥꯥꯔꯕꯣ
ꯆꯥꯔꯦ
ꯀꯔꯤ ꯃꯊꯦꯟ
ꯇꯣꯛꯃꯗ ꯉꯥꯏ
ꯑꯣ ꯀꯔꯤ ꯃꯊꯦꯜ ꯆꯥꯗꯔꯕꯥ
ꯆꯝꯐꯨꯠꯀ ꯂꯥꯏꯔꯤ ꯆꯝꯐꯨꯠ ꯃꯨꯟꯗꯦ ꯇꯣꯔꯕꯣꯠ ꯇꯣꯔꯕꯣꯠ ꯈꯣꯡꯗ꯭ꯔꯨꯨꯝ ꯆꯝꯐꯨꯠꯀ ꯆꯥꯏ
ꯍꯥꯎꯗꯔꯦ ꯅꯪ ꯐꯣꯟ ꯇꯧꯒ꯭ꯔꯕ ꯑꯅꯤꯗ
ꯑꯥ ꯍꯣꯏ
ꯔꯣꯁꯤꯂꯥꯗ ꯎꯝ ꯑꯩ ꯐꯣ ꯅꯪ ꯐꯤꯗꯣ ꯔꯣꯁꯤꯂꯥꯗ ꯇꯧꯒ꯭ꯔꯕꯣ ꯎꯝ ꯆꯤꯅꯤꯅ ꯃꯔꯣꯟꯃ ꯌꯥꯝꯕꯅꯦ
ꯀꯩꯗꯧꯗ ꯁꯤꯖꯤꯟꯅꯒꯤꯕꯅꯣ ꯀꯥꯎꯒꯔꯦ
ꯀꯩꯅꯣ ꯀꯗꯧꯗ ꯁꯤꯖꯤꯟꯅꯒꯤꯅꯣ ꯀꯥꯎꯒꯔꯦꯗꯤ ꯀꯩꯅꯣ
ꯈꯣꯃꯥꯅ ꯋꯥ ꯍꯪꯉꯛꯄ ꯑꯗꯨꯏꯅꯤ
ꯎꯝ
ꯀꯩ ꯍꯦꯟꯖꯥꯡꯅꯦꯕ ꯅꯣꯏꯗꯤ
ꯆꯤꯛꯀꯜ ꯇꯧꯔꯦ ꯉꯁꯤꯒꯤ
ꯅꯪꯅ ꯍꯥꯏꯗꯨꯏꯗꯣ ꯑꯥꯎ ꯅꯤꯡꯖꯪꯉꯦ ꯅꯤꯡꯖꯪꯉꯦ ꯑꯩꯅ ꯉꯁꯥꯏꯗꯩ ꯍꯪꯗꯤ ꯍꯪꯒ꯭ꯔꯕꯅꯦꯅ ꯈꯜꯂꯒꯅꯦꯕ ꯑꯩꯖꯦ ꯀꯩ ꯍꯥꯏꯒꯤꯕꯅꯣ ꯖꯦ ꯀꯥꯎꯒ꯭ꯔꯕ
ꯅꯪꯅ ꯃꯤ ꯂꯩꯇ꯭ꯔꯦ ꯆꯤꯛꯀꯟ ꯆꯥꯏ ꯀꯩꯒꯤꯅꯣ ꯍꯪꯉꯛꯈꯤꯕꯗꯣ
ꯍꯣꯏ ꯍ ꯍ ꯍ
ꯏꯗ ꯎꯝ ꯑꯗꯨꯝ ꯍꯥꯎꯔꯦ ꯑꯩ ꯈꯨꯠꯅ ꯊꯣꯡꯕꯅꯤ ꯈꯔ ꯍꯥꯎꯔꯦ ꯍꯥꯏꯇꯥꯏꯔꯦ
ꯑꯥ ꯏꯕꯦꯝꯃ ꯑꯗꯨ ꯍꯥꯏꯔꯒ ꯑꯈꯣꯏꯆꯦꯒꯤ ꯑꯩꯅ ꯌꯦꯟ ꯑꯆꯥꯔ ꯁꯦꯝꯕꯤꯅꯦ ꯍꯥꯏꯕꯗꯣ
ꯎꯝ
ꯃꯗꯨ ꯊꯥꯎ ꯌꯥꯎꯋꯤ ꯌꯥꯔꯣꯏꯑꯦꯅꯅꯦ ꯊꯥꯎ ꯂꯣꯏ ꯆꯨꯝꯊꯣꯛꯑꯒꯅꯦ ꯑꯃꯨꯛ ꯑꯩꯅꯗꯤ ꯊꯥꯎꯗꯣ ꯀꯨꯏꯅ ꯍꯥꯞ ꯊꯝ ꯌꯥꯅꯕꯅꯦꯅ ꯊꯥꯎꯗꯣ ꯈꯔ ꯉꯧꯔꯒꯖꯨ ꯍꯩꯕꯨꯗꯤ ꯍꯩꯖꯜꯂꯦꯕ ꯌꯥꯝ ꯌꯥꯎꯕꯗꯤ ꯅꯠꯇꯦꯕꯗꯣ ꯑꯗꯨ ꯑꯧ ꯌꯥ ꯗꯦꯅ ꯄꯨꯂꯞ ꯆꯨꯝ ꯆꯨꯝ ꯆꯨꯝ ꯆꯤꯊꯣꯛꯑꯒ ꯆꯨꯝꯊꯣꯛꯑꯒ ꯑꯃꯨꯛ ꯍꯥꯞꯈ꯭ꯔꯤꯅꯦ
ꯑꯆꯥꯔꯗꯤ ꯊꯥꯎ ꯍꯥꯞꯄꯒ ꯆꯥꯗꯧ ꯑꯆꯥꯔꯅꯤ ꯀꯩꯅꯣ ꯊꯥꯎ ꯍꯥꯞꯄꯒ ꯀꯨꯏꯅ ꯀꯨꯏꯅ ꯁꯥꯡꯅ
ꯍꯣꯏ ꯑꯗꯨꯅꯦ ꯑꯩꯅ ꯑꯈꯣꯏ ꯆꯦꯗꯕꯨꯗꯤ ꯍꯦꯛ ꯌꯧꯔꯛꯄꯒ ꯊꯥꯎ ꯉꯧꯔꯒ ꯁꯥꯍꯜꯂꯒ ꯃꯨꯠ ꯏꯪꯗꯍꯜꯂꯒ ꯍꯩꯖꯤꯜꯍꯟꯒꯦ ꯍꯩꯖꯜꯂꯣꯅꯗꯤ ꯍꯥꯏꯒꯤꯕꯅꯦ
ꯎꯝ ꯍꯣꯏ ꯌꯥꯅꯤ ꯑꯗꯨꯁꯨ ꯊꯥꯎ ꯕꯨ ꯕꯨꯇꯜ ꯃꯆꯥꯗꯣ ꯇꯧꯔꯒ ꯀꯩꯅꯣꯕ ꯆꯥꯏ ꯍꯩꯗꯣꯛꯅꯤ ꯍꯥꯏꯕꯩꯔ ꯀꯗꯧꯕꯩꯅꯣꯕ
ꯈꯪꯗꯦꯗ ꯑꯩꯖꯨ ꯃꯣꯏꯒꯤ ꯄꯣꯁ ꯑꯣꯐꯤꯁꯅ ꯌꯥ
ꯅꯨꯡꯊꯤꯜ ꯀꯦꯟꯊꯂꯝ ꯄꯣꯁ ꯑꯣꯐꯤꯁ ꯌꯥꯗꯦ ꯌꯦ ꯀꯩꯅꯣ ꯃꯤ ꯃꯤ ꯍꯥꯞꯄꯗ ꯄꯨꯒꯤꯗꯧ ꯅꯠꯇꯕ꯭ꯔꯣ ꯎꯝ ꯄꯩꯁꯥ ꯀꯌꯥꯝ ꯆꯪꯒꯦ ꯄꯣꯁ ꯊꯥꯔꯨꯕ
ꯏꯁ ꯐꯅꯥꯟ ꯆꯣꯉꯦꯍꯦ ꯂꯨꯄꯥ ꯆꯠꯇ꯭ꯔꯦꯠ
ꯃꯥꯏ ꯄꯣꯠꯇꯣ ꯀꯦꯖꯤ ꯃ ꯂꯨꯄꯥ ꯆꯥꯇ꯭ꯔꯦꯠ ꯀꯦ ꯖꯤ ꯃꯉꯥꯃꯨꯛ ꯇꯥꯏ ꯍꯥꯏꯕ ꯃꯥꯏ ꯄꯣꯠꯇꯣ
ꯑꯥ ꯅꯨꯃꯤꯠ ꯀꯌꯥꯅꯤ ꯆꯪꯉꯤꯕ
ꯊꯥꯕꯗꯨꯔꯥ ꯅꯨꯃꯤꯠ ꯇꯔꯦꯠꯅꯤꯃꯨꯛ ꯆꯪꯉꯦ ꯍꯥꯏ
ꯎꯝ ꯃꯤ ꯌꯥꯝꯗꯤ ꯌꯥꯝꯃꯦ ꯂꯧꯄꯥ ꯆꯇ꯭ꯔꯦꯠꯇꯣꯀꯣ
ꯎꯝ ꯑꯗꯨꯅꯦ ꯁꯦꯝꯕꯗ ꯀꯩꯗ ꯄꯩꯁꯥ ꯐꯅꯌꯥꯝ ꯑꯗꯨꯝ ꯆꯪꯉꯄꯣꯠꯅꯤꯗ ꯁꯦꯝꯕ ꯈꯣꯠꯄꯗꯨꯗꯁꯨ ꯊꯥꯕꯗꯁꯨ
ꯀꯦꯖꯤꯃꯨꯛ ꯂꯣ ꯍꯥꯞꯄꯤꯗꯣ ꯍꯦꯟꯕ꯭ꯔꯥ
ꯑ ꯄꯨꯂꯞꯅ ꯄꯣꯠ ꯑꯇꯩꯁꯨ ꯌꯥꯎꯋꯦꯕ
ꯎꯝ
ꯀꯦꯖꯤ ꯃꯉꯥꯃꯨꯛ
ꯎꯝ
ꯃꯥꯔꯥ ꯊꯝꯆꯦꯠꯁꯨ ꯄꯤꯔꯛꯎ ꯑꯗꯩꯗꯤ ꯕꯨꯖꯤꯌꯥꯁꯨ ꯄꯤꯔꯛꯎ ꯍꯥꯏꯅ ꯑꯔꯩ ꯑꯔꯩꯕ ꯑꯔꯩ ꯑꯔꯩꯕꯀꯣ ꯊꯤꯔ ꯊꯤꯔ ꯆꯥꯥꯁꯟꯂꯁꯨ ꯌꯥꯕꯗꯨꯗ ꯍꯍꯍ
ꯐꯪꯗꯦ ꯍꯥꯏꯕ ꯊꯝꯆꯦꯠ ꯀꯥꯁꯨ ꯐꯪꯗꯦꯌꯦ ꯃꯣꯏꯗꯤ ꯂꯋꯥꯏ ꯊꯋꯥꯏꯅꯦ ꯑꯗꯒꯤꯗꯤ ꯑꯎ ꯆꯤꯡ ꯃꯥꯟ ꯍꯣꯏ ꯆꯤꯡ ꯃꯥꯟꯁꯨ ꯑꯣꯏꯔꯦꯅ
ꯎꯝ
ꯑꯗꯨꯏ ꯍꯥꯏꯔꯗꯤ ꯁꯅꯥ ꯂꯩꯕꯥꯛꯁꯦ ꯃꯅꯤꯄꯨꯔꯁꯦ ꯁꯅꯥ ꯂꯩꯕꯥꯛꯅꯦ ꯍꯥꯢꯁꯦ ꯑꯃꯔꯣꯝꯗꯗꯤ ꯆꯨꯝꯃꯤꯀꯣ ꯍꯥꯏꯗꯤ ꯌꯦꯡꯉꯣ ꯆꯤꯡꯁꯨ ꯂꯩ ꯄꯥꯠꯁꯨ ꯂꯩ ꯐꯪꯗ꯭ꯔꯣ ꯍꯦꯛꯇ ꯆꯤꯡꯒꯤ ꯄꯣꯠ ꯍꯥꯏꯔꯁꯨ ꯀꯩꯅꯣ ꯐꯪꯉꯦ ꯄꯥꯠꯀꯤ ꯄꯣꯠ ꯍꯥꯏꯔꯁꯨ ꯐꯪꯉꯦ ꯇꯨꯔꯦꯟꯒꯤ ꯍꯥꯏꯔꯁꯨ ꯐꯪꯉꯦ ꯂꯝꯒꯤ ꯂꯝꯒꯤ ꯍꯥꯏꯔꯁꯨ ꯐꯪꯉꯦ ꯐꯪꯉꯦ ꯍꯥꯏꯕ ꯁꯨꯅꯕ ꯎꯝ ꯑꯗꯒꯤꯗꯤ ꯌꯦꯡꯉꯣ ꯈꯃꯔ ꯑꯥꯏꯂꯦꯟ ꯑꯥꯏꯂꯦꯟ ꯍꯥꯏꯔꯁꯨ ꯂꯩꯔꯦ ꯑꯩꯈꯣꯏꯗꯤ ꯅꯠꯇ꯭ꯔꯥ ꯑꯩꯈꯣꯏꯗꯤ ꯁꯨꯗꯤ ꯁꯨꯏ ꯑꯗꯨꯢ ꯍꯥꯏꯔꯗꯤ
ꯐꯪꯗ ꯐꯪꯉꯦ ꯑꯩꯈꯣꯏꯗꯤ ꯐꯪꯗꯕ ꯑꯝꯇ ꯂꯩꯇ꯭ꯔꯦ ꯀꯩꯅꯣ ꯍꯧꯖꯤꯛꯀꯥꯟꯗꯤ
ꯂꯩꯇꯦ ꯃꯣꯏꯗꯤ ꯀꯩꯅꯣꯒ ꯐꯪꯗꯦ ꯍꯥ
ꯐꯪꯗꯦ ꯍꯥꯏꯔꯣ ꯅꯪ ꯍꯥꯏꯗꯣ
ꯑꯧ ꯐꯪꯗꯕ ꯂꯩꯇ꯭ꯔꯦ ꯍꯥꯏꯕ
ꯑꯝ
ꯑꯩꯈꯣꯏꯆꯦ ꯑꯣꯏꯗꯤ ꯀꯩꯅꯣꯁꯨ ꯐꯪꯗꯤꯌꯦ ꯄꯅꯤꯔꯕꯨꯖꯤꯌꯥ ꯑꯉꯧꯕꯗꯣ ꯈꯕ꯭ꯔꯥ ꯑꯗꯨ
ꯎꯝ
ꯐꯪꯗꯦ ꯍꯥꯄꯣꯛꯑꯣꯒ ꯍꯥꯏꯒꯤꯕꯅꯦ ꯍꯥꯄꯝꯃꯔꯣꯏ ꯂꯩꯔꯝꯃꯔꯣꯏ ꯂꯩꯒꯤꯕ ꯎꯗꯦ ꯀꯪꯂꯥꯕꯨ ꯀꯩꯅꯣꯒꯤ ꯂꯤꯛꯂꯥꯒꯤ ꯆꯅꯝ ꯕꯨꯖꯤꯌꯥꯗꯨꯖꯨ ꯂꯥ ꯑꯗꯨꯕꯨ ꯃꯌꯥꯡ ꯂꯝꯗꯩ ꯊꯥꯖꯤꯜꯂꯛꯄ ꯅꯠꯇꯕꯗꯨꯝꯗꯤ ꯐꯪ
ꯀꯩꯅꯣꯗꯨꯔꯣ ꯄꯅꯤꯔ ꯕꯨꯖꯤꯌꯥꯗꯨꯔꯣ
ꯎꯝ
ꯖꯦ ꯑꯣꯢ ꯑꯗꯨ ꯑꯣꯢꯔꯁꯨ ꯃꯣꯏꯗꯣ ꯃꯣꯏꯒꯤ ꯂꯩꯔꯤꯗꯣ ꯈꯔ ꯂꯋꯥꯏ ꯊꯋꯥꯏ ꯑꯣꯏꯕ ꯆꯤꯡꯌꯥꯗ ꯂꯩꯕꯒꯤꯀꯣ ꯐꯪꯗꯕ ꯖꯥꯠꯅꯤ ꯈꯣꯏ ꯁ꯭ꯋꯥꯏꯗꯗꯤ ꯐꯪꯗꯕ ꯂꯩꯇꯦ ꯃꯌꯥꯡꯒꯤ ꯄꯣꯠ ꯃꯩꯇꯩꯒꯤ ꯄꯣꯠ ꯁꯨꯅ ꯂꯣꯏ ꯐꯪꯉꯦ
ꯑꯈꯣꯏꯒꯤꯗꯤ ꯆꯥꯕꯒꯤ ꯁꯦꯠꯄꯒꯤ ꯍꯥꯏꯔꯗꯤ ꯑꯝꯇ ꯋꯥꯠꯇ꯭ꯔꯦ ꯀꯩꯅꯣ ꯑꯇꯩ ꯑꯇꯩꯗ ꯋꯥꯠꯂꯖꯨ ꯂꯥꯏꯌꯦꯡ ꯄꯊꯥꯞꯇ ꯂꯥꯏꯔꯤꯛ ꯂꯥꯏꯁꯨꯗ ꯋꯥꯠꯂꯖꯨ ꯆꯥꯕ ꯊꯛꯄꯗꯗꯤ
ꯆꯥꯕ ꯊꯛꯄ ꯁꯦꯠꯅꯕ ꯆꯥꯅꯕꯗꯗꯤ ꯋꯥꯠꯇ꯭ꯔꯦ ꯀꯩꯅꯣ ꯂꯣꯏꯅ
ꯄ꯭ꯔꯤꯊꯤꯕꯤ ꯄꯨꯝꯕꯒꯤ ꯀꯣꯔꯤꯌꯥꯒꯤ ꯆꯥꯏꯅꯥꯒꯤ ꯖꯄꯥꯟꯒꯤ ꯏꯪꯂꯦꯟꯒꯤ ꯑꯗꯒꯤ ꯁ꯭ꯋꯤꯖꯔꯂꯦꯟꯒꯤ ꯑꯥꯏꯁꯂꯦꯟꯒꯤ ꯒ꯭ꯔꯤꯟꯂꯦꯟꯒꯤ ꯂꯣꯏ ꯐꯪꯕꯩ ꯑꯩꯈꯣꯏꯗꯤ ꯆꯥꯅꯕꯒꯤ ꯁꯦꯠꯅꯕꯒꯤ ꯍꯥꯏꯔꯗꯤ
ꯈꯣꯏ ꯃꯩꯇꯩ ꯃꯆꯥꯒꯤꯗꯤ ꯆꯥꯅꯕ ꯁꯦꯟꯅꯕꯩ ꯍꯥꯏꯗꯤ ꯀꯩꯌꯝ ꯋꯥꯠꯇꯦ ꯍꯥꯏꯕꯖꯥ ꯅꯠꯇꯦ ꯃꯇꯧ ꯇꯝꯕꯗꯤ ꯊꯨꯒ꯭ꯔꯕ ꯂꯣꯏꯅ ꯐꯪꯉꯤ
ꯀꯦꯕ ꯂꯥꯡꯕ ꯆꯥꯕ ꯊꯛꯄꯗ ꯑꯐꯕ ꯂꯝꯆꯠ ꯂꯥꯏꯔꯤꯛ ꯂꯥꯏꯁꯨꯒꯤ ꯆꯥꯎꯈꯠꯅꯕꯒꯤ ꯍꯥꯏꯕꯗꯤ ꯅꯠꯇꯕ
ꯑꯗꯨ ꯍꯧꯖꯤꯛꯀꯥꯟꯗꯤ ꯂꯥꯏꯔꯤꯛ ꯂꯥꯏꯁꯨꯖꯨ ꯌꯥꯝꯅ ꯇꯧꯅꯔꯉꯣ ꯈꯔꯕꯨꯗꯤ ꯈꯔ ꯈꯔꯗꯤ ꯆꯥꯎꯈꯠꯂꯕ ꯃꯥꯜꯂꯦ ꯍꯧꯖꯤꯛꯀꯥꯟ ꯌꯥꯝꯅ ꯀꯩ ꯍꯥꯏꯅꯤ ꯃꯄꯥꯟꯂꯣꯝꯒꯤ ꯆꯠꯅꯕꯤ ꯈꯔ ꯑꯗꯨꯝ ꯌꯥꯎꯁꯤꯜꯂꯛꯄꯤ ꯈꯣꯠꯄꯤ
ꯍꯣꯏ ꯂꯥꯏꯔꯛꯄꯨꯗꯤ ꯌꯥꯝ ꯇꯝꯅꯔꯦ ꯑꯗꯨꯏ ꯇꯥꯔꯖꯨ ꯌꯥꯟꯗꯤ ꯑꯗꯨꯝ ꯇꯥꯗꯕ ꯃꯥꯜꯂꯦꯗ ꯃꯤꯖꯤꯡꯖꯦ ꯑꯩꯅ ꯌꯥꯝ ꯉꯛꯏꯗꯨꯕꯨ ꯕꯨ ꯀꯣꯂꯦꯖ ꯀꯦꯝꯄꯁꯇꯨꯕꯨ ꯑꯉꯥꯡ ꯃꯆꯥꯖꯨ ꯑꯝꯇ ꯅꯠꯇꯦ ꯀꯣꯏꯆꯥꯏ ꯆꯥꯏꯔꯤꯗꯨꯅꯤꯅꯦ
ꯃꯥꯟꯅꯤꯅꯦ ꯎꯝ ꯅꯨꯡꯉꯥꯏꯇꯦꯗ ꯈꯣꯏ ꯉꯁꯥꯏꯗꯩ ꯃꯨꯠꯄ ꯈꯨꯁꯥ ꯑꯃ
ꯂꯥꯛꯇ꯭ꯔꯤꯕꯣ ꯍꯧꯖꯤꯛꯐꯥꯎ
ꯂꯥꯏꯑꯦ ꯆꯥꯛ ꯆꯔꯝꯗꯥꯏ ꯂꯥꯛꯑꯦ
ꯎꯝ ꯐꯔꯦ ꯆꯥꯛ ꯆꯥꯕꯗ ꯉꯥꯟꯅ ꯆꯥꯏꯗꯣ
ꯎꯝ ꯇꯥꯏꯕꯪꯉꯝ ꯉꯥꯟꯕꯩ ꯇꯥꯏꯞ ꯇꯧꯑꯦ
ꯆꯥꯛ ꯆꯥꯕꯗ ꯃꯝꯕ ꯈꯣꯠꯄꯖꯦ ꯌꯥꯝ ꯅꯨꯡꯉꯥꯏꯇꯕꯅꯦ ꯍꯥꯏꯕ
ꯅꯨꯡꯉꯥꯏꯗ
ꯌꯣꯠꯇꯤ ꯐꯕ
ꯍꯣꯏ ꯎꯝ ꯑꯗꯨ ꯑꯣꯏꯔꯒ ꯗꯥꯃꯤꯗꯖꯤꯠꯍꯣꯏ ꯀꯩꯅꯣ ꯚꯤꯗꯤꯑꯣ ꯅꯝꯍꯧꯕꯗꯣ ꯎ ꯎꯔꯛꯄ꯭ꯔꯥ ꯎꯔꯒ
ꯎꯔꯦ ꯌꯥꯝ ꯄꯛꯆꯍꯧꯕꯅꯦ ꯃꯥꯗꯤ
ꯁꯤ ꯂꯥꯏꯔꯕꯒ ꯁꯥꯔ
ꯑꯗꯨꯒꯨꯝꯕ ꯁꯥꯕꯗꯤ ꯄꯛꯈ꯭ꯔꯕ ꯄꯛꯑꯦ ꯄꯛꯑꯦ ꯌꯥꯝꯅ ꯀꯩꯅꯣ ꯇꯧꯕꯅꯦ ꯍꯥꯏꯕ ꯋꯥꯉꯥꯡ ꯁꯥ ꯁꯉꯥꯡ ꯗꯣ ꯑꯃ ꯑꯩꯗꯤ ꯌꯥꯝ ꯍꯩꯅꯗ꯭ꯔꯦꯉꯣ ꯍꯧꯖꯤꯛꯀꯥꯟ
ꯀꯩ ꯒꯩꯒ ꯍꯥꯏꯔꯛꯀꯦ
ꯎꯝ ꯍꯥꯏꯕꯨꯗꯤ ꯍꯥꯏꯗꯦꯝ ꯑꯗꯣ ꯑꯗꯨꯝ ꯋꯥꯔꯤ ꯋꯥꯇꯥꯏ ꯁꯥꯟꯅꯕꯗ ꯃꯌꯥꯝꯒꯤ ꯒ꯭ꯔꯨꯞꯇ ꯑꯣꯏꯔꯣ ꯑꯃꯗ ꯑꯣꯏꯔꯣ ꯑꯗꯨꯝ ꯍꯥꯏꯔꯤꯗꯨꯅꯤ ꯌꯥꯝ ꯒꯞ ꯑꯝꯗ ꯇꯧꯋꯦ ꯍꯥꯏꯕ
ꯃꯤꯖꯦ ꯈꯤꯇꯪꯕꯨ ꯀꯩꯅꯣ ꯇꯧꯈꯠꯂꯛꯑꯗꯤ ꯑꯗꯨꯝꯗꯤ ꯈꯔꯗꯤ ꯇꯧꯕꯖꯥꯠꯅꯤꯗꯀꯣ
ꯚꯣꯠ ꯂꯦꯞꯄꯝꯅꯤ ꯁꯥꯗꯅ ꯑꯈꯣꯏꯗꯕꯨꯗꯤ ꯍꯥꯏꯕ ꯅꯠꯇꯕ ꯑꯗꯨ ꯑꯣꯏꯔꯖꯨ ꯑꯗꯨꯝ ꯂꯩꯗꯅ ꯅꯣꯏꯖꯨ ꯈꯪꯉꯤꯗꯨꯅꯤ ꯒ꯭ꯔꯨꯞꯇꯒ ꯍꯥꯏꯔꯛꯄ ꯈꯣꯠꯂꯛꯄꯗ ꯑꯗꯒꯤ ꯐꯤꯌꯔꯋꯦꯜꯒꯗꯣ ꯇꯧꯋꯤꯗꯨꯅꯤ ꯅꯝꯗꯅ ꯐꯤꯌꯔꯋꯦꯜꯗꯣ ꯇꯧꯍꯟꯗ꯭ꯔꯦ ꯐꯤꯌꯔꯋꯦꯜ ꯑꯝꯇ ꯆꯠꯇꯕꯤ ꯇꯣꯛꯑꯦꯗꯅꯥ
ꯎꯝ
ꯀꯩꯒꯤꯅꯣ ꯉꯁꯥꯏ ꯏꯝꯕꯥꯏꯃꯦꯟꯇꯦꯜ ꯀ꯭ꯂꯀꯤꯗ ꯀꯩꯅꯣ ꯍꯥꯏꯍꯧꯔꯤꯗꯣ ꯗꯃꯦꯟꯇꯤꯅ ꯂꯥꯛꯑꯣ ꯍꯥꯏꯍꯧꯔꯤꯗꯣ ꯀꯩꯒꯤꯅꯣ
ꯀꯥ ꯂꯣꯏꯁꯟꯖꯦ ꯍꯥꯏ ꯑꯣꯏꯔꯤꯅꯤ
ꯀꯩꯅꯣ ꯗꯃꯦꯟꯇꯤ ꯃꯈꯥ ꯇꯝꯊꯗꯣꯏꯔꯣ
ꯈꯪ ꯈꯪꯗꯦ ꯑꯗꯨꯏꯖꯨ ꯁꯨꯝ ꯂꯣꯏꯁꯟꯖꯦ ꯍꯥꯏꯕ ꯑꯣꯏꯔꯝꯒꯅꯤꯗꯥ
ꯎꯝ ꯃꯣꯏꯅꯛꯄ ꯃꯥꯏ ꯂꯣꯏꯁꯤꯟꯖꯔꯅꯤ
ꯎꯝ ꯅꯪꯗꯤ ꯌꯥꯝ ꯂꯥꯞꯄꯦ
ꯂꯥꯞꯄꯦ ꯀꯤꯂꯣꯃꯤꯇꯔ ꯐꯣꯔꯇꯤ
ꯑꯈꯣꯏ ꯂꯥꯏ ꯍꯔꯥꯎꯗꯧꯔꯤ ꯖꯒꯣꯏ ꯁꯥꯎ ꯂꯥꯎꯗꯅꯥ
ꯎꯝ ꯑꯈꯣꯏ ꯁ꯭ꯋꯥꯏꯕꯣꯛ ꯁꯥꯗ꯭ꯔꯀꯥꯟꯁꯤꯗ ꯅꯣꯏ ꯂꯥꯛꯑ ꯁꯥꯗꯣꯔꯤꯕ
ꯍꯨꯝ ꯅꯣꯏ ꯑꯗꯥꯏꯗꯗꯤ ꯁꯥ ꯁꯥꯗꯕꯗꯣ ꯌꯥꯏꯌꯦ ꯈꯟꯅꯕ ꯃꯤ ꯂꯩ ꯇꯜꯂꯤ ꯈꯣꯠꯂꯤ ꯏꯀꯥꯏꯖꯩ ꯍꯥꯏꯕ ꯌꯥꯏ ꯑꯩꯈꯣꯏ ꯁꯥꯏꯗꯗꯤ ꯅꯪ ꯀꯅꯥꯝ ꯈꯪꯗꯧꯁꯨ ꯅꯠꯇꯦ ꯊꯤꯒꯦꯔ ꯐ ꯐꯖꯒꯦꯔ ꯁꯥꯕꯝ ꯊꯣꯛꯄ ꯀꯣꯛ ꯀꯣꯛ ꯈꯔ ꯁꯥꯖꯜꯂꯨꯔꯒ
ꯌꯥꯏꯅꯦ ꯅꯨꯃꯤꯠ ꯀꯌꯥꯅꯤ ꯍꯔꯥꯎꯒꯦ ꯅꯣꯏꯒꯤ
ꯃꯔꯤꯅꯤ ꯍꯔꯥꯎꯅꯦꯌꯦ
ꯎꯝ
ꯈꯣꯏꯗꯤ ꯆꯞ ꯆꯥꯕ ꯂꯩꯇꯦꯗ ꯑꯗꯨꯝ ꯆꯍꯤ ꯈꯨꯗꯤꯡꯒꯤ ꯈꯔ ꯈꯔ ꯑꯗꯨꯝ ꯈꯦꯠꯅꯕ ꯃꯥꯜꯂꯦ ꯑꯩꯅ ꯁꯨꯝ ꯈꯟꯕꯗ
ꯎꯝ ꯑꯦ ꯏꯃꯥ ꯈꯣꯏ ꯃꯣꯏꯔꯥꯡꯒꯤ ꯂꯥꯏ ꯍꯔꯥꯎꯒ꯭ꯔꯕ ꯍꯔꯥꯎꯗ꯭ꯔꯤꯕ
ꯊꯥꯡꯖꯤꯡꯒꯤ ꯊꯥꯡꯖꯤꯡ ꯑꯆꯧꯕꯒꯤ
ꯍꯟꯗꯛꯇꯤ ꯚꯤꯗꯤꯑꯣ ꯀꯩꯀꯥꯕꯨ ꯄꯥꯛꯕꯨ ꯊꯦꯡꯕꯨ ꯊꯦꯡꯅꯍꯧꯗꯦꯅꯦ
ꯂꯥꯟ ꯃꯅꯨꯡꯗ꯭ꯔꯣ ꯑꯣꯏꯒꯤꯒꯨꯝ ꯇꯧꯕ꯭ꯔꯥ ꯒ꯭ꯌꯥꯟ ꯑꯃ ꯇꯗꯦ ꯅꯣꯏꯅ ꯑꯃꯨꯛ ꯅꯍꯝꯃꯨꯛ ꯍꯥꯏꯕꯗꯣ ꯂꯥꯏ ꯍꯔꯥꯎꯕ ꯍꯪꯕꯗꯣ
ꯍꯥꯏꯕꯨꯗꯤ ꯍꯥꯏꯅꯒꯤꯌꯦ ꯑꯗꯨꯃꯥꯏꯅꯗꯤ
ꯑꯥ
ꯀꯩꯅꯣ ꯅꯣꯡ ꯅꯣꯡ ꯃꯃꯤꯠ ꯅꯣꯡꯃꯃꯤꯠ ꯈꯥꯛꯄ꯭ꯔ ꯀꯩꯅꯣꯝ ꯇꯧꯏꯅꯦ
ꯑꯗꯨ ꯇꯧꯔꯤ ꯑꯣꯏꯔꯝꯅꯤ ꯑꯩꯈꯣꯏꯖꯨ ꯉꯁꯥꯏꯗ ꯆꯨꯔꯝꯃꯤ ꯑꯩꯈꯣꯏꯔꯣꯝꯗꯗꯤ ꯍꯨꯝꯃ ꯄꯨꯒꯤꯕꯅꯤ ꯅꯣꯏꯗ ꯇꯧꯔꯛꯀꯦ ꯇꯧꯔꯛꯀꯦ ꯊꯃꯦ ꯊꯝ